ꯍꯜꯂꯣ
ꯎꯝ ꯍꯥꯏꯔꯦꯅꯦ ꯅꯪ ꯀꯃꯥꯏꯅꯗ
ꯍꯥꯏꯗꯣꯛꯄ ꯌꯥꯔꯤꯌꯦ
ꯇꯥꯏꯗꯤꯒ ꯈꯥꯡꯕꯗꯪꯗꯤꯌꯦ
ꯅꯪꯅ ꯇꯝꯕꯤꯔꯤꯗꯨꯗꯤ
ꯎꯝ ꯑ ꯑꯗꯨꯗꯤ ꯍꯦꯂꯦꯅꯦ ꯅꯪꯅ
ꯀꯩꯗꯧꯒ
ꯀꯩꯁꯨ ꯇꯥꯎꯔꯦꯗ ꯑꯁ ꯉꯥꯏꯌꯣ ꯅꯪꯗꯣ ꯋꯥꯔꯝꯅꯤꯀꯣ ꯃꯤ ꯌꯥꯝ ꯂꯥꯛꯈ꯭ꯔꯕꯅꯤ ꯍꯣꯏ
ꯑꯁ ꯌꯥꯗ꯭ꯔꯦ ꯑꯩ ꯄꯣꯊꯥꯐꯥꯎ ꯂꯧꯁꯨ ꯎꯐꯝ ꯊ
ꯎꯝ ꯑꯗꯨꯗꯤ ꯀꯔꯤꯒ ꯍꯥꯏ ꯄꯨ꯭ꯔꯥ ꯈꯪꯉꯦꯅ ꯍꯥꯏꯒꯅꯨ ꯇꯧꯅꯤꯡꯗ꯭ꯔꯗꯤ ꯑꯩꯈꯣꯏꯒꯤꯗꯤ ꯌꯥꯝ ꯐꯩ ꯑꯗꯨ ꯑꯣꯏꯔꯁꯨ ꯀ ꯃꯒꯥꯏꯔ
ꯑꯩꯗꯤ ꯈꯪꯉꯁꯨ ꯍꯥꯏꯔꯣꯏꯗ ꯁꯥꯡꯗꯦ
ꯅꯨꯡꯁꯤꯌꯦꯕ
ꯃꯤꯅꯦ ꯐꯥꯕꯒꯤ ꯍꯥꯏꯌꯣ
ꯃꯊꯪꯗꯗꯤ ꯇꯧꯕꯤꯔꯔꯣꯏ ꯑꯩꯁꯨ
ꯅꯍꯥꯟꯗꯣ ꯌꯥꯝ ꯃꯥꯡꯈ꯭ꯔꯦ ꯑꯩꯗꯤ ꯈꯪꯗꯕꯒꯤ
ꯇꯔꯥ ꯇꯔꯥꯒ ꯇꯔ ꯇꯔꯥ ꯃꯉꯥꯅꯤ ꯃꯥꯡꯕꯗꯣ ꯑꯩꯥꯏ
ꯍꯣꯏ ꯍꯣꯏ ꯃꯥꯡꯅꯤꯡ ꯃꯥꯡꯖꯁꯅꯨ ꯀꯥꯏꯗꯣꯏꯁꯦ
ꯀꯥꯏꯔ ꯍꯣꯏ
ꯑꯥ ꯃꯊꯪ ꯃꯊꯪꯗ ꯃꯤꯅ ꯅꯪ ꯍꯪꯉꯗꯤ ꯑꯩꯉꯣꯟꯗ ꯍꯥꯏꯔꯛꯀꯅꯨꯀꯣ
ꯑꯣ
ꯑꯩꯉꯣꯟꯗ ꯈꯪꯕꯅꯦ ꯀꯥ ꯍꯥꯏ ꯑꯇꯣꯞꯄ ꯍꯥꯡꯉꯁꯨ ꯑꯩꯉꯣꯟ ꯑꯩ ꯍꯩꯕꯅꯦ ꯀꯅ ꯍꯥꯏꯕꯤꯔꯅꯨꯕꯀꯣ
ꯍꯣꯏꯕ ꯁ ꯑꯁ ꯑꯩ ꯍꯥꯏꯗꯁꯨ ꯂꯣꯏ ꯐꯪꯉꯕꯅꯤ ꯅꯪ ꯒ꯭ꯔꯨꯞꯇ ꯍꯥꯏꯗꯨꯗꯤ
ꯑꯗꯨꯁꯨ ꯑꯩ ꯍꯥꯏꯔꯔꯣꯏ ꯉꯁꯤꯗꯒꯤꯗꯤ ꯂꯣꯏ ꯇꯣꯛꯑꯦ
ꯍꯣꯏ ꯍꯣꯏ ꯋꯥꯔꯝꯃꯅꯤ ꯃꯤ ꯂꯥꯛꯃꯟꯗꯅ
ꯑꯗꯨꯒꯤꯅꯦ ꯑꯗꯨꯕꯨ ꯃꯤ ꯈꯔꯗꯤ ꯊꯥꯖꯗꯕꯅꯦꯕ
ꯑꯥ
ꯑꯗꯨꯒ ꯃꯤ ꯈꯔꯗꯤ ꯁꯦꯝꯕꯤꯔꯒ ꯑꯩꯁ ꯑꯩꯅ ꯑꯩꯅ ꯉꯁꯥꯏ ꯊꯥꯗꯕꯤꯌꯨ ꯍꯥꯏꯅ ꯑꯃ ꯊꯥꯒꯠꯄꯗꯣ
ꯑꯥ
ꯑꯗꯨꯗꯐꯥꯎ ꯁꯦꯝꯕꯤꯕ ꯌꯥꯕꯁꯤꯡꯗꯣ ꯑꯝꯇ ꯀꯩꯅꯣ ꯇꯧꯗꯕ ꯋꯥꯅꯤꯗ ꯃꯤ ꯌꯥꯝꯃꯗꯤ ꯑꯃꯨꯛ ꯑꯗꯨꯝ ꯁꯦꯝꯕꯤꯒꯦ ꯇꯧꯕꯅꯦꯕꯀꯣ
ꯑ
ꯃꯁꯥ ꯃꯁꯥꯒꯤ ꯈꯥꯡꯉꯀꯥꯟꯗꯤ ꯌꯥꯝ ꯄ‌ꯣꯡꯈ꯭ꯔꯦꯕ
ꯎꯝ ꯀꯔꯤꯒꯤ ꯇꯝꯕꯤꯕ꯭ꯔꯥ ꯀꯣ ꯑꯗꯨꯗꯤ
ꯑꯁ ꯑꯩꯗꯣ ꯇꯝꯕꯤꯗꯕꯤꯗ ꯏꯊꯟꯇ ꯀꯣꯜ ꯇꯧꯔꯒ ꯑꯗꯨꯝ ꯂꯩꯁꯤꯔꯥ ꯈꯟꯕꯅꯤꯅꯦ
ꯑꯥ ꯌꯥꯏ ꯌꯥꯏ ꯅꯪ ꯌꯥꯝ ꯍꯥꯏꯔꯦ ꯅꯪꯁꯨ ꯑꯁꯤꯒꯨꯝꯕ ꯑꯅꯥꯎꯕ ꯁꯦꯝꯕꯤꯌꯣ
ꯆꯥꯛ ꯌꯦꯟꯁꯥꯡ ꯊꯣꯡꯉꯕ
ꯊ‌ꯣꯡꯗ꯭ꯔꯤ ꯉꯜꯂꯤꯌ‌ꯦ ꯍꯧꯖꯤꯛꯇꯤ
ꯑꯦ ꯍꯧꯖꯤꯛ ꯐꯥꯎ ꯉꯜꯂꯗꯤ ꯍꯣꯔꯦꯟ ꯄꯨꯡ ꯇꯔꯥ ꯑꯗꯨꯋꯥꯏꯗ ꯆꯥꯗꯧ ꯃꯥꯜꯂꯦꯀꯣ
ꯉꯥꯜꯂꯤꯌꯦꯗ ꯑꯩꯈꯣꯏꯗꯣ ꯃꯤ ꯑꯅꯤ ꯈꯛꯇ ꯂꯩꯕꯒꯤ ꯊꯦꯡ ꯊꯦꯡ ꯑ ꯆꯥꯛ ꯊꯣꯡꯕꯅꯤꯗ ꯑꯩꯈꯣꯏꯗꯤ
ꯑꯣ ꯑꯣ ꯑꯣ ꯌꯥꯏꯅꯦ ꯈꯨꯁꯤ ꯍꯥꯏꯕꯗꯨꯅꯤꯅꯦꯀꯣ
ꯁꯤꯅꯦ ꯍꯣꯏ ꯍꯟꯗꯛꯇꯤ ꯌꯨꯝꯗ ꯂꯩ ꯂꯩꯇ꯭ꯔꯗꯤ
ꯑ ꯆꯥꯅꯤꯡꯉ ꯆꯥ ꯊꯛꯅꯤꯡꯉ ꯊꯛ ꯂꯥꯡꯅꯤꯡ ꯂꯥꯡ ꯀꯣꯏꯅꯤꯡ ꯍꯣꯏ ꯍꯥꯏꯕꯅꯣ
ꯅꯤ ꯄꯥꯛꯗꯤ ꯂꯥꯡꯗꯤ ꯂꯥꯡꯗꯝꯅꯤꯗ ꯑꯣꯏꯔꯝꯅꯤ ꯅꯪꯒꯤꯗꯣ
ꯅꯠꯇꯤꯌ‌ꯦ ꯑꯩꯟ ꯑꯩꯅ ꯅꯍꯥꯟ ꯏꯁꯤꯡ ꯊꯛꯄꯗ ꯀꯩꯅꯣ ꯇꯧꯈꯤꯕꯀꯣ
ꯎꯝ
ꯅꯨꯡꯁꯥ ꯃꯔꯛꯇ ꯑꯗꯨꯗꯒꯤ ꯌꯥꯗ꯭ꯔꯦꯕ ꯃꯔꯝ ꯗꯤ ꯌꯥꯏꯌ‌ꯦꯕꯀꯣ ꯑꯗꯨ ꯑꯌꯨꯛꯇꯒ ꯁꯤꯒꯨꯝꯕ ꯃꯇꯝꯁꯦ ꯏꯪꯕ ꯃꯇꯝꯁꯦ ꯈꯔ ꯌꯥꯗꯕꯀꯣ
ꯑꯥ
ꯕꯣꯜ ꯌꯦꯡꯕ꯭ꯔꯣ
ꯌꯦꯡꯉꯦ ꯍꯣꯏ ꯑꯁ ꯕꯣꯜ ꯌꯦꯡꯕꯒꯤ ꯇꯨꯝꯕ ꯐꯪꯗ꯭ꯔꯦ ꯑꯩꯈꯣꯏꯗꯤ
ꯀꯅꯥꯕꯨ ꯁꯞꯄꯣꯔꯠ ꯇꯧꯕ
ꯑꯔꯖꯦꯟꯇꯤꯅꯥ ꯃꯦꯄꯤ ꯃꯁꯤ ꯁꯤ ꯐꯅꯦ ꯍ ꯇꯅ ꯁꯔ
ꯑꯁ ꯏꯃꯅꯅꯕꯅꯤꯟꯅꯦ ꯃꯦꯁꯤꯗꯣ
ꯑꯣꯍꯣ ꯑꯁ ꯑꯗꯨꯗꯤ ꯍꯣꯏ ꯈꯪꯑꯕꯅꯤꯗ
ꯍꯣꯏ ꯉꯁꯥꯏꯗꯣ ꯑꯔꯖꯦꯟꯇꯤꯅꯥꯅ ꯉꯝꯕꯗꯣ ꯉꯝꯃꯦ ꯍꯥꯏꯅ ꯀꯟꯅ ꯂꯥꯎꯋꯦ ꯇꯧꯕꯅꯦꯕ ꯀꯣ ꯑꯩꯉꯣꯟꯗ ꯉꯝꯃꯦ ꯁꯨꯃꯥꯏ ꯇ
ꯍꯟꯗꯛꯁꯤꯦ ꯈꯔꯣ ꯈꯥꯟꯗꯦ ꯀꯣꯟꯁꯦ ꯇꯨ ꯅꯨꯃꯤꯠ ꯑꯍꯨꯝ ꯁꯨꯔꯦ
ꯑꯅꯤꯗ ꯑ ꯏꯒꯨꯝꯕ ꯇꯧꯕꯁꯦ ꯌꯥꯝ ꯊꯨꯅ ꯐꯥꯕꯅꯦ
ꯎꯝ ꯈꯪꯗꯦ ꯃꯊꯟꯇ ꯐꯔꯛꯀꯅꯤ
ꯋꯥꯕꯗꯣꯕꯣꯛ ꯌꯦꯡꯕꯗꯣ ꯉꯁꯤ ꯏꯕꯣꯛꯗꯣ
ꯑꯁ ꯑꯝꯄꯤꯤ ꯑꯦꯗꯤꯀꯣ
ꯑꯗꯤꯤ ꯀ ꯑꯁ ꯃꯣꯏ ꯑ ꯃꯣꯏ ꯁꯨ ꯅꯨꯡꯁꯤꯌꯦ ꯑꯗꯨ ꯑꯣꯏꯔꯁꯨ ꯑꯩꯈꯣꯏꯕꯨ ꯉꯝꯍꯟꯅꯤꯡꯕꯗꯣ ꯌꯥꯝ ꯅꯨꯡꯁꯤꯌꯦ ꯦꯝ ꯑꯣꯏꯕꯗꯣ ꯑꯁ ꯍꯤꯞꯄꯦ ꯌꯦꯡꯕꯅꯦ ꯃꯥ ꯕꯧꯗꯣ ꯑꯗꯣ ꯍꯦꯛꯞꯄ ꯌꯥꯗ꯭ꯔꯦ ꯏꯅ ꯌꯥꯗ꯭ꯔꯦꯕꯗꯣ ꯑꯣꯒꯥꯠꯂ ꯀꯩꯦ ꯏꯂ ꯑꯣꯥꯎ ꯌꯥꯝ ꯋꯥꯔꯦ ꯑꯩꯗꯣ ꯀ ꯏ ꯔꯥ ꯁꯤꯈ꯭ꯔꯒꯦꯔꯥꯅ ꯁꯟꯕꯅꯦ ꯃꯣꯏꯒꯤ ꯗꯥꯎꯗꯣ ꯌꯥꯝ ꯐꯩ ꯑꯩꯈꯣꯏꯅ ꯕꯣꯜꯗꯤ ꯄꯥꯏꯌꯦꯕ ꯐꯖꯥꯁꯨ ꯐꯖꯩꯌꯦꯕ ꯑꯩꯣꯏꯒꯤꯅ
ꯃꯣꯏꯒꯤꯗꯨꯅ ꯃꯣꯏꯒꯤ ꯄꯥꯡꯒꯜꯗꯣ ꯍꯟꯗꯕꯀꯣ ꯑꯗꯨꯝ ꯀꯜꯂꯒ ꯂꯩꯕ
ꯑ
ꯍꯥꯏꯕ꯭ꯔꯥ ꯍꯜꯂꯣ
ꯑꯩ ꯍꯧꯖꯤꯛꯇꯤ
ꯎꯝ
ꯃꯥꯒꯤ ꯃꯇꯥꯡꯗꯣ ꯍꯦꯟꯈ꯭ꯔꯦꯗ
ꯑꯗꯨꯁꯨ ꯈꯔ ꯑꯗꯨꯝ ꯇꯧꯔꯛꯈꯤꯅꯤꯅ ꯑꯃꯨꯛꯀ
ꯑꯗꯨ ꯑꯣꯏꯔꯁꯨ ꯃꯣꯏ ꯂꯨꯝꯈ꯭ꯔꯅꯤ
ꯍꯝ
ꯆꯍꯤ ꯑꯥ ꯌꯥꯎꯕ꯭ꯔꯦꯅ
ꯍꯣꯏꯅꯦ ꯍꯌꯦꯡꯉꯅꯨꯡꯥꯏꯀꯣ ꯅꯆꯥ ꯂꯩꯔꯀꯥꯟꯗ ꯃꯉꯣꯟꯗꯒꯤ ꯍꯦꯟꯅ ꯍꯩꯅꯕ ꯍꯥꯏꯅ ꯇꯧꯔꯣ
ꯍ
ꯀꯤꯞꯄꯔ ꯑꯣꯏꯍꯟꯅꯤꯡꯗꯦꯗ ꯑꯩꯗꯤ
ꯀꯥꯏꯒꯤ ꯅꯣ
ꯀꯪꯗ ꯏꯄꯥꯔꯣꯏ ꯁꯔꯨꯛꯄꯨꯗꯤ ꯑꯁ ꯃꯦꯁꯤꯈꯣꯏꯅ ꯐꯗ꯭ꯔꯣ
ꯑꯁ ꯃꯣꯏꯕꯨꯗꯤ ꯌꯥꯝ ꯍꯥꯏꯊꯤꯒꯗꯅ
ꯍꯣꯏ ꯑꯗꯨꯕꯨꯗꯤ ꯅꯪ ꯃꯦꯁꯤ ꯄꯥꯝꯒꯤꯦ ꯏꯁꯄꯦꯟ ꯑꯗꯨꯁꯨ ꯁꯞꯄꯣꯔꯠ ꯇꯧꯅꯤꯡꯉꯥꯏ ꯃꯥꯜꯂꯦ
ꯁꯄꯦꯟꯒ ꯑꯔꯖꯦꯟꯇꯤꯅꯥꯅꯦ ꯀꯟꯁꯤꯗꯦ
ꯆꯞ ꯃꯅꯥꯏ ꯀꯁꯨ ꯭ꯔꯀꯥ ꯑꯕꯤꯒꯀ ꯀꯣꯏꯁ
ꯑꯁ ꯑꯗꯨ ꯑꯣꯏꯗꯤ ꯅꯣꯡꯃ ꯄꯔꯇꯤ ꯇꯧꯕ ꯌꯥꯏꯍꯦꯥꯛ ꯆꯥꯛ ꯆꯔꯥ ꯑꯃ ꯆꯥꯃꯤꯟꯅꯔꯒ
ꯆꯥꯋꯦ ꯌꯥꯏ ꯅꯅꯥꯅꯥ ꯃꯦꯁꯤ ꯐꯦꯟ ꯇ ꯍꯥꯏꯕꯗ ꯍꯪꯉꯣ
ꯎ ꯐꯥꯏꯅꯜ ꯅꯨꯃꯤꯠꯇ ꯀꯣ
ꯎꯝ ꯉꯥꯏꯌꯣ ꯅꯪꯗꯤ ꯌꯨꯝꯗ ꯂꯩꯕ꯭ꯔꯥ ꯃꯄꯥꯟꯗ ꯂꯩꯕ꯭ꯔꯥ
ꯌꯨꯝ ꯈꯨꯟꯗꯦ ꯑꯗꯨꯨꯝ ꯂꯩꯌꯦ
ꯌꯨꯝꯗ
ꯍꯧꯖꯤꯛꯃꯛꯦ
ꯑꯣ ꯑꯣ ꯉꯥꯏꯣ ꯅꯣꯏ ꯜ ꯂꯥꯎꯗꯣ ꯆꯤꯡꯒꯤ ꯂꯥꯎꯔ ꯂꯝꯄꯥꯛꯀꯤ ꯂꯥꯎꯔ ꯎꯦ
ꯇꯝꯄꯥꯛꯀꯤ ꯂꯧꯅꯤꯗ
ꯑꯣ ꯇꯝꯄꯥꯛ ꯌꯥꯝꯝꯒ ꯌꯦꯅꯥ ꯑꯗꯣ ꯊꯔꯣꯏꯒꯨꯝꯕ ꯊꯣꯛꯂꯑꯝꯅꯤ ꯑꯗꯨꯗꯤ
ꯏꯁꯤꯡ ꯑꯝꯇ ꯂꯩꯇꯦ ꯍꯧꯖꯤꯛꯐꯥꯎ
ꯑꯣ ꯑꯐ ꯅꯣꯡꯣꯡ ꯆꯗꯕꯒꯤꯅꯤ ꯀ꯭ꯔꯣ ꯑꯦ ꯑꯗꯨꯗꯤ ꯅꯪ ꯋꯥꯏ ꯇꯤꯜꯂꯝꯅꯤꯅ ꯍꯧꯖꯤꯛ
ꯍꯣꯏ ꯌꯨꯝ ꯀꯥꯔꯒ ꯇꯧꯕꯅꯦ ꯑꯗꯨ ꯃꯦꯁꯦꯖ ꯌꯦꯡꯀꯥꯟꯗ ꯑꯅꯤ ꯑꯍꯨꯝ ꯂꯥꯛꯑꯝꯕ ꯑꯃꯨꯛꯀ
ꯑ
ꯑꯩꯅ ꯐꯥꯔꯁ ꯔꯤꯄ꯭ꯂꯥꯏ ꯇꯧꯕꯗ ꯍꯥꯟꯅ ꯈꯨꯝꯂꯛꯄ ꯃꯤꯗꯣ ꯑꯩꯅ ꯑꯗꯨꯝ ꯇꯧꯋꯦꯕꯀꯣ
ꯑ
ꯀꯣꯜ ꯇꯧꯔꯛꯑꯣ ꯍꯥꯏꯔ ꯀꯥꯟꯗ ꯇꯧꯔꯛꯇꯕꯁꯤꯡꯕꯨꯗꯤ ꯑꯩ ꯀꯃꯨꯛ ꯇꯧꯗꯦꯕ
ꯑꯣ ꯑꯁ ꯑꯩ ꯗꯥꯥꯎ ꯐꯥꯏꯅ ꯑꯗꯨꯗꯤ ꯑꯩ ꯍꯥꯟꯅ ꯍꯥꯏꯕ ꯃꯇꯝ ꯃꯇꯝꯗ ꯑꯩ ꯀꯣ ꯇꯧꯔꯛꯇꯦꯅ
ꯍꯣꯏ ꯑꯣꯏꯔꯝꯅꯤ ꯅꯪ ꯍꯥꯟꯅꯁꯨ ꯍꯥꯏꯔꯛꯑꯝꯃꯦ
ꯎꯝ ꯑꯗꯣ ꯅꯪ ꯀꯣꯜ ꯇꯥꯔꯣ ꯍꯥꯏꯕ ꯃꯇꯝꯗ ꯀꯣꯜ ꯇꯧꯔꯛꯇꯦꯕ ꯑꯗꯣ ꯑꯁꯤ ꯋꯥꯆꯦꯞꯇ ꯑꯣꯏꯅ ꯇꯧꯕ ꯌꯥꯕ꯭ꯔꯥꯅ ꯍꯥꯏꯕ ꯃꯇꯝꯗ ꯅꯪꯅ ꯑꯃꯨꯛ ꯀꯧꯊꯔꯛꯄ ꯑꯩꯉꯣꯟꯗ
ꯑꯗꯨꯅꯦ
ꯑꯩ ꯂꯩꯕꯥꯛꯀꯤ ꯌꯥꯝ ꯐꯥꯔꯦ ꯑꯗꯨꯗꯤ
ꯁꯤ ꯁꯤꯈꯥꯀꯤꯗꯃꯛꯇ ꯂꯩꯕꯥꯛ ꯐꯔꯦ ꯍꯥꯏꯒꯅꯨ
ꯑꯗꯨ ꯍꯧꯔꯁꯨ ꯋꯥꯏ ꯆꯤꯜꯂꯁꯨ ꯑꯗꯨꯃꯥꯏꯅ ꯇꯧꯕꯗꯣ ꯍꯥꯏꯕꯅꯦꯗ ꯑꯨꯝ ꯑꯩꯗꯤꯀꯣ ꯑꯁ ꯃꯤ ꯈꯔꯅ ꯑꯩꯉꯣꯟꯗ ꯍꯪꯕꯟꯕꯒꯤ ꯋꯥꯈ꯭ꯔꯦ ꯑꯩꯁꯨ
ꯎꯝ
ꯃꯤ ꯌꯥꯝꯃꯦ ꯍꯥꯡꯕꯗꯣ ꯑꯗꯨꯒꯤ ꯍꯥꯏꯅꯤꯡꯗꯕ ꯐꯥꯎꯋꯦ ꯍꯧꯖꯤꯛꯇꯤ
ꯎꯝ ꯑꯁ ꯅꯪ ꯅꯪ ꯐ ꯍꯥꯏ ꯑꯩꯉꯣꯟꯗꯗꯤ ꯃꯤ ꯌꯥꯡꯈꯩꯃꯨꯛ ꯁꯨꯔꯝꯃꯅꯤ
ꯀꯌꯥꯝꯅꯤ ꯍꯅꯗꯤ
ꯅꯍꯥꯟꯗꯒꯤ ꯑꯗꯨꯝ ꯃꯁꯤꯡ ꯐꯔꯗꯤꯀꯣ ꯕꯣꯜ ꯂꯦꯞꯄꯥꯗꯤ ꯀꯥꯕ ꯌꯥꯔꯦꯍꯦ
ꯑꯗꯨꯅꯦ
ꯀꯥꯈ꯭ꯔꯣ ꯀꯝꯄ꯭ꯂꯦꯟ ꯇꯧꯕꯤꯒꯦ ꯅꯪꯒꯤꯗꯃꯛꯇ
ꯍꯅꯦ ꯅꯣꯡ ꯆꯨꯕ꯭ꯔꯣ ꯅꯣꯏꯔꯣꯝꯗ
ꯆꯨꯔꯦ ꯉꯁꯤꯗꯣ ꯈꯔ ꯃꯝꯗꯤ ꯃꯝꯃꯦ ꯈꯤꯇꯪ ꯈꯤꯇꯪ ꯃꯔꯛ ꯃꯔꯛꯇ ꯆꯨꯑꯦ ꯅꯣꯏꯗꯗꯤ ꯒꯤ
ꯉꯁꯥꯏ ꯍꯥꯏꯗꯤ ꯈꯖꯤ ꯛꯇꯪꯁꯨ ꯋꯥꯝꯃꯦ ꯑꯗꯣ ꯆꯣꯠꯁꯨ ꯆꯣꯠꯇꯦ
ꯑꯁ ꯃꯅꯦ ꯀꯟ ꯀ ꯎ
ꯎꯝ ꯅꯪ ꯆꯨꯗꯗꯤ ꯅ ꯆꯨꯗ꯭ꯔꯗꯤ ꯂꯁꯨ ꯊꯕꯤ ꯌꯥꯔꯦ
ꯎꯝ ꯏꯁꯤꯡ ꯂꯧꯕ ꯃꯐꯝ ꯂꯩꯇꯕ꯭ꯔꯣ
ꯍꯣꯏ ꯂꯣꯛꯀꯨꯝꯕꯁꯨ ꯑꯝꯇ ꯆꯦꯟꯗ꯭ꯔꯦꯕ ꯏꯁꯤꯡꯗꯣ
ꯑꯗꯨ ꯅꯣꯡ ꯆꯨꯗ꯭ꯔꯗꯤ ꯇꯥꯎꯕ ꯌꯥꯗꯦꯅ ꯌꯥꯔꯣꯏꯅ
ꯎꯝ ꯑꯗꯨ ꯑꯣꯏꯔꯁꯨ ꯅꯣꯡ ꯆꯨꯨꯔꯛꯄꯗ ꯉꯥꯏꯕ ꯑꯣꯏꯅꯀꯣ ꯅꯨꯄꯤꯒꯨꯝꯕꯗꯁꯨ ꯇꯧꯊꯣꯛꯑꯒ ꯀꯪꯍꯟꯕ ꯅꯣꯡꯇ ꯂꯥꯛꯄ ꯍꯦꯛ ꯀꯣꯏꯅꯤꯡꯉꯥꯏ ꯁꯨꯗꯤꯤ ꯁꯨꯒꯅꯤꯗ ꯁꯨꯗ ꯌꯥꯔ ꯑꯣꯏꯣꯏꯗ
ꯑꯗꯨ ꯑꯣꯏꯔꯁꯨ ꯊꯦꯡꯉ ꯌꯥꯝ ꯊꯦꯡꯅ ꯇꯨꯔꯗꯤ ꯀꯃꯥꯏꯅ ꯇꯧꯅꯤ ꯅꯣꯏꯗꯤ
ꯌꯥꯝꯊꯦꯡ ꯇꯧꯔꯗꯤ ꯐꯧꯗ ꯈꯔ ꯍꯥꯟꯅ ꯉꯟꯅ ꯂꯣꯛꯄ ꯌꯥꯕ ꯂꯩꯕꯅꯦꯕꯀꯣ
ꯑꯣ
ꯑꯗꯨꯗꯣ ꯊꯝꯃꯗꯤ ꯑꯗꯨꯝ ꯌꯥꯒꯅꯤ
ꯎ ꯆꯤꯡ ꯂꯥꯎꯗꯒꯤꯗꯤ ꯍꯦꯟꯅ ꯅꯨꯡꯉꯥꯏꯔꯝꯅꯤ ꯑꯗꯨꯅ
ꯍꯣꯏ ꯇꯝꯄꯥꯛꯀꯤ ꯂꯥꯎꯅ ꯁꯨꯕꯗꯤ ꯈꯔ ꯅꯨꯡꯉꯥꯏꯌꯦꯀꯣ
ꯎꯝ
ꯑꯗꯨꯕꯨ ꯈꯪꯗꯦꯗ ꯑꯗꯨꯝ ꯆꯤꯡꯒꯤꯁꯨ ꯅꯨꯡꯉꯥꯏꯒꯅꯤꯗ
ꯁ ꯅꯪ ꯁꯨꯈ꯭ꯔꯕ꯭ꯔꯥꯅꯦ
ꯁꯨꯗ꯭ꯔꯤ ꯑꯝꯇ ꯆꯠꯄꯤꯗ꯭ꯔꯤꯗ ꯆꯤꯡ ꯂꯧꯗ ꯍꯌꯦꯡꯋꯥꯏ ꯆꯤꯡꯒꯤꯗꯨꯅꯨꯡ ꯂꯩꯁꯥꯕꯤ ꯊꯤꯔꯀꯥꯟꯗꯗꯤ ꯆꯠꯇꯧ ꯃꯥꯜꯜꯂꯤꯦ
ꯆꯁ ꯆꯠ ꯂꯣ ꯆꯣ ꯑꯁ ꯆꯤꯡꯗꯁꯨ ꯂ ꯂꯥꯎꯁꯤꯗ ꯁꯦꯝꯗꯕ ꯃꯤꯅ ꯌꯥꯝꯈ꯭ꯔꯦꯗ ꯈꯨꯟ ꯈꯨꯟꯅꯁꯨ ꯍꯟꯗꯛꯇꯤ ꯈꯤꯇꯪ ꯈꯤꯇꯪ ꯀꯔꯤꯔ ꯏꯟꯁꯥꯡꯒꯤ ꯈꯛꯇ ꯏꯟꯁꯥꯡ ꯏꯟꯁꯥꯡ ꯅꯥꯄꯤꯒꯤ ꯈꯛꯇ ꯑꯗꯨꯝ ꯊꯥꯔꯒ
ꯑꯩ ꯃꯇꯝꯅ ꯄꯨꯔꯛꯄꯅꯤꯅꯀꯣ
ꯎꯝ ꯑꯗꯨ ꯑꯣꯁꯣ ꯑꯗꯗꯈꯣꯏ ꯀꯨꯟꯗꯤ ꯅꯍꯥꯟꯗꯤ ꯂꯥꯎ ꯁꯨꯗꯕ ꯃꯤ ꯌꯥꯝ ꯌꯥꯝꯈ꯭ꯔꯕꯅꯦꯕ ꯍꯗꯤ ꯃ ꯎꯝ ꯈꯤꯇꯪ ꯈꯤꯇꯪ ꯑꯣꯏꯔꯁꯨ ꯌꯥꯝ ꯄꯦꯛꯄꯁꯨ ꯁꯨꯕ ꯍꯧꯈ꯭ꯔꯦ ꯑꯃꯨꯛ
ꯎꯝ
ꯅꯨꯡꯉꯥꯏꯕ ꯃꯥꯜꯂꯦꯗ ꯂꯥꯎ ꯁꯨꯕꯅ ꯑꯩꯈꯣꯏꯁꯨ ꯅꯍꯥꯟ ꯁꯑꯦ ꯑꯩꯈꯣꯏ ꯌꯨꯝꯗ
ꯍ
ꯀꯣꯕꯤꯠ ꯃꯇꯥꯝꯅ ꯍꯥꯏꯕꯅꯦꯗ ꯃꯦ ꯀꯃ ꯍꯥꯥꯛꯇꯅꯦꯦ ꯂꯥꯎ ꯆꯠꯅꯤ ꯃꯅꯥ ꯆꯠ ꯅꯤꯡꯕꯅꯥꯅꯨꯕꯟꯗꯥꯝꯗꯗꯤ
ꯍ ꯇꯧꯕꯅꯦ ꯍꯣꯏ ꯅꯨꯡꯇꯤꯒꯤ ꯆꯠꯂꯣ ꯍꯥꯏꯗꯤ ꯌꯥꯔꯣꯏ ꯑꯃꯨꯛꯀ
ꯍꯣꯏ ꯑꯗꯨ ꯑꯗꯨꯗꯤ ꯑꯣꯏꯔꯛꯑꯝꯅꯤ ꯑꯩꯈꯣꯏꯒꯤ ꯂꯍꯥꯎꯗꯣ ꯄꯤꯛꯁꯨ ꯄꯤꯛꯄꯅꯤꯅꯝ ꯃꯤ ꯌꯥꯝ ꯌꯥꯝ ꯆꯠ ꯑꯒꯤ ꯑꯩꯈꯣꯏ ꯃꯤ ꯏꯃꯨꯡꯗ ꯃꯤ ꯌꯥꯝꯃꯦꯕ ꯑꯗꯨꯗꯒꯤ ꯌꯥꯝ ꯆꯠ ꯍꯅꯤꯡ ꯃꯅꯦꯂ ꯌꯥꯎꯗꯣ
ꯑꯩꯈꯣꯏꯗꯤ ꯑꯩꯈꯣꯏ ꯍꯧꯖꯤꯛ ꯑꯩ ꯁꯨꯔꯤꯁꯦ ꯁꯨꯄꯔ ꯐꯥꯏꯟꯒꯤ ꯕꯦꯛꯇꯣ ꯑꯗꯨ ꯕꯣꯔꯥ ꯣ ꯁꯤꯛꯁꯇꯤ ꯌꯧꯔꯦ ꯐꯤꯐꯇꯤꯃꯨꯛ ꯊꯣꯛꯄꯒꯤ ꯆꯥꯡꯗꯅꯦꯕ
ꯑ